ꯍꯜꯂꯣ ꯑꯧ ꯇꯥꯏꯌꯦ ꯇꯥꯏꯌꯦ ꯑꯩꯒꯤ ꯈꯣꯟꯗꯤ ꯁꯦꯡꯅ ꯇꯥꯕ꯭ꯔꯥ
ꯑꯣ ꯅꯪ ꯁꯤꯁꯦ ꯀꯔꯤ ꯀꯩꯅꯣꯁꯦ ꯑꯩꯈꯣꯏ ꯀꯩꯅꯣꯗꯣ ꯈꯣꯟꯖꯦꯜꯗꯣ ꯉꯔꯥꯡꯁꯨꯅ ꯌꯥꯝ ꯄꯤꯛꯑꯦꯕ ꯑꯗꯣ ꯑꯦꯅꯤꯋꯦ ꯀ ꯀꯩꯗꯧ ꯕꯤꯔꯝꯃꯤꯅꯣ
ꯑꯩꯁꯦ ꯆꯥꯛ ꯆꯥꯕ ꯂꯣꯏꯔꯒ ꯐꯝꯊꯕꯗ ꯉꯥꯏꯔꯤꯌꯦ ꯁꯣꯝ ꯅꯪꯗꯤ
ꯀꯔꯤ ꯀꯔꯤ ꯃꯊꯦꯜ ꯆꯥꯔꯕ
ꯉꯁꯤꯁꯦ ꯌꯦꯟ ꯊꯣꯡꯕ ꯑꯃ ꯑꯗꯨ ꯒ ꯀꯔꯣꯠ ꯑꯈꯥꯕꯤ ꯀꯥꯡꯉꯧ ꯑꯃ ꯇꯧꯔꯦ ꯑꯗꯨꯒ ꯆꯝꯐꯨꯠ ꯑꯃꯒ
ꯑꯣ ꯑꯍꯥꯎ ꯑꯍꯥꯎꯕ ꯌꯦꯟꯁꯥꯡꯅꯤꯅꯦ
ꯍꯣꯏ ꯉꯁꯤ ꯈꯔ ꯍꯥꯎꯔꯦ
ꯍꯥ ꯍꯥ ꯍꯥ ꯍ‌ꯣꯏ ꯈꯔ ꯍꯜꯂ‌ꯣ ꯀꯩꯕ
ꯅꯪꯗꯤ ꯀꯔꯤ ꯀꯔꯤ ꯀꯔꯤ ꯃꯊꯦꯜ ꯇꯧꯒꯦ ꯍꯥꯏꯕ ꯉꯁꯤ
ꯑꯩ ꯉꯁꯤ ꯍꯋꯥꯏ ꯆꯥꯏ
ꯑꯣ ꯑꯇꯣꯞꯄ ꯀꯩꯝ ꯌꯥꯎꯗꯦ ꯍꯋꯥꯏ
ꯑꯇꯣꯞꯄ ꯀꯩꯅꯣ ꯌꯥꯎꯋꯦ ꯉꯥ ꯉꯥ ꯑꯇꯥꯎꯕ ꯌꯥꯎꯋꯦ ꯑꯗꯨꯒ ꯑꯃꯦꯠꯄ ꯃꯔꯣꯛ ꯃꯦꯠꯄ ꯑꯃꯒ ꯌꯥꯎꯋꯦ
ꯎꯝ
ꯑꯗꯨꯃꯥꯏ ꯆꯥꯏ
ꯎꯝ
ꯀꯩꯗꯧꯕꯤꯔꯝꯃꯤꯅꯣ
ꯑꯩꯁꯦ ꯌꯦꯝꯕꯨꯗꯤ ꯇꯧꯗꯦꯗ ꯍꯧꯖꯤꯛ ꯑꯗꯨꯝ ꯊꯕꯛ ꯂꯣꯏꯔꯕꯅꯤꯅꯀꯣ
ꯎꯝ
ꯑꯗꯨꯝ ꯉꯥꯏꯍꯥꯛ ꯐꯝꯃꯝꯃꯤꯅꯦ
ꯍꯣꯏ ꯑꯝꯇ ꯑꯝꯇ ꯄꯥꯏꯕꯤꯌꯨꯀꯣ ꯁꯤꯁꯇꯔ ꯑꯩ ꯈꯣꯟꯖꯦꯜꯁꯦ ꯑꯝꯇ ꯄꯤꯛꯑꯦꯕꯀꯣ ꯑꯗꯨꯏ ꯈꯤꯇꯪ ꯂꯩꯈꯠ ꯌꯥꯕꯔ ꯌꯦꯡꯒꯦ
ꯍꯣꯏ ꯍꯣꯏ
ꯇꯥꯕꯤꯔꯕꯣ
ꯍꯣꯏ ꯇꯥꯏꯌꯦ
ꯑꯣ ꯐꯖꯅ ꯇꯥꯔꯕꯣ ꯁꯤꯁ
ꯎꯝ ꯑꯩ ꯈꯣꯟ ꯐꯖꯅ ꯇꯥꯗꯕ꯭ꯔꯥ ꯑꯩꯒꯤꯁꯦ
ꯇꯥꯔꯦ ꯇꯥꯔꯦ ꯑꯩ ꯀꯩꯅꯣ ꯊꯤꯟꯕ ꯍꯥꯟꯅꯗꯤ ꯐꯣꯟ ꯀꯩꯅꯣꯗ ꯇꯧꯔꯝꯕꯅꯦ ꯑꯗꯣ ꯍꯧꯖꯤꯛꯇꯤ ꯅꯥꯀꯣꯡꯗ ꯑꯣꯏꯅ ꯊꯤꯜꯂꯦ ꯑꯗꯨꯃꯥꯏꯅ ꯍꯧꯖꯤꯛꯇꯤ ꯇꯥꯔꯦ ꯐꯖꯅ ꯍꯣꯏ ꯎꯝ ꯑꯗꯨꯗꯤ ꯑ ꯉꯁꯤꯗꯤ ꯀꯥꯏ ꯀꯥꯏ ꯆꯠꯂꯨꯔꯒꯦ
ꯉꯁꯤꯁꯦ ꯀꯩꯝ ꯆꯠꯇ꯭ꯔꯦ ꯍꯥꯏꯕꯗꯤ ꯆꯠꯅꯤꯡꯉꯥꯏ ꯄ꯭ꯂꯥꯟ ꯇꯧꯔꯝꯃꯒ ꯀꯣ ꯑꯗꯣ ꯅꯣꯡꯃ ꯄꯥꯟꯕꯅꯦꯅ ꯍꯥꯏꯔꯛꯄꯗꯨꯗ ꯑꯗꯣ
ꯑꯥ ꯑꯥ
ꯀꯩꯊꯦꯟ ꯀꯨꯝꯒꯗꯕꯅꯤꯅ ꯈꯔ ꯅꯣꯡꯃ ꯄꯥꯟꯕꯗꯗꯤ ꯌꯥꯝ ꯏꯁ꯭ꯇ꯭ꯔꯤꯛ ꯇꯧꯑꯦꯗꯅ ꯃꯣꯏꯗꯤ ꯑꯗꯨ ꯑꯣꯏꯕꯅꯤꯅ ꯍꯥꯡꯉꯝꯃꯔꯣꯏ ꯈꯜꯂꯒ ꯀꯩꯝ ꯆꯠꯊꯣꯛꯇ꯭ꯔꯦ ꯉꯁꯤꯗꯤ ꯅꯪꯗꯤ
ꯍꯣꯏ ꯑꯩꯁꯨ ꯉꯁꯤ ꯆꯠꯊꯣꯛꯇ꯭ꯔꯦ ꯌꯨꯝꯗ ꯌꯨꯝꯗ ꯂꯩꯔꯦ
ꯎꯝ
ꯑꯗꯨꯒ ꯉꯁꯤꯁꯦ ꯑꯩꯈꯣꯏ ꯁꯣꯝꯗ ꯃꯩꯁꯨ ꯃꯨꯠꯄ ꯍꯧꯖꯤꯛ ꯍꯧꯖꯤꯛ ꯍꯥꯏꯇꯥꯔꯦ ꯀꯩꯅꯣ ꯁꯤꯁ ꯀꯩꯅꯣꯗꯤ ꯃꯔꯨ ꯑꯣꯏ ꯑꯁꯣꯝꯗꯗꯤ ꯍꯧꯖꯤꯛ ꯍꯧꯖꯤꯛ ꯃꯩ ꯃꯨꯠꯂꯤꯕ꯭ꯔꯣ
ꯎꯝ ꯑꯩꯈꯣꯏꯗꯤ ꯅꯨꯡꯉꯥꯏꯌꯦ ꯑꯗꯨꯝ ꯂꯥꯛꯑꯦ
ꯑꯣ ꯌꯨꯝꯗ ꯂꯩ ꯍꯥꯏꯕ ꯅꯠꯇ꯭ꯔ‌ꯣ ꯍꯧꯖꯤꯛ ꯍꯧꯖꯤꯛ
ꯎꯝ ꯍꯣꯏ ꯍꯣꯏ ꯑꯩꯗꯤ ꯌꯨꯝꯗ ꯂꯩꯌꯦ
ꯏꯆꯤꯟ ꯏꯅꯥꯎ ꯀꯌꯥ ꯁꯨꯒ‌ꯦ
ꯑꯩꯈꯣꯏꯁꯦ ꯅꯨꯄꯤ ꯑꯅꯤ ꯅꯨꯄꯥ ꯑꯅꯤ ꯇꯧꯋꯦ ꯅꯪꯗꯦ
ꯑꯩꯒꯤꯅ ꯅꯨꯄꯤ ꯑꯥ ꯑꯃ ꯅꯨꯄꯥ ꯑꯅꯤ
ꯑꯣ ꯑꯣ
ꯅꯪꯅ ꯅꯪꯅ ꯑꯇꯣꯟꯕ ꯑꯣꯏꯗꯣꯏꯕ
ꯑ ꯑꯩꯅ ꯑꯇ‌ꯣꯟꯕ
ꯑꯣ ꯑꯩꯁꯦ ꯀꯃꯥꯏꯅ ꯍꯥꯏꯗꯣꯏꯅꯣ ꯑꯍꯨꯝꯁꯨꯕ ꯑꯣꯏꯗꯣꯏꯅꯦ ꯑꯩꯁꯦ ꯃꯌꯥꯏ ꯍꯥꯏꯗꯣꯏꯔꯥ ꯎꯝ ꯑꯩꯒꯤ ꯃꯈꯥꯗ ꯏꯅꯥꯎꯅꯨꯄꯥ ꯑꯃ ꯂꯩꯌꯦꯕꯀꯣ ꯑꯗꯨꯒꯤ
ꯎꯝ ꯃꯥꯗꯤ ꯑꯗꯨꯝ ꯍꯧꯖꯤꯛ ꯍꯧꯖꯤꯛ ꯃꯍꯩ ꯇꯝꯃꯤꯕꯔ‌ꯣ
ꯎꯝ ꯍꯟꯗꯛꯁꯦ ꯕꯤ ꯁꯤ ꯑꯦ ꯂꯣꯏꯁꯤꯟꯕꯅꯦꯕꯀꯣ ꯑꯗꯣ ꯃꯥꯁꯇꯔ ꯇꯧꯅꯤꯡꯉꯥꯏꯒꯤ ꯍꯥꯏꯅ ꯑꯗꯨꯝ ꯑꯦꯟꯇ꯭ꯔꯥꯟꯁꯀꯨꯝꯕꯗꯤ ꯄꯤꯈꯤꯕꯅꯦ ꯑꯗꯣ ꯔꯤꯖꯜ ꯊꯣꯛ ꯇ꯭ꯔꯤ ꯍꯥꯏꯌꯦ ꯃꯣꯏꯒꯤꯁꯦ
ꯑꯣ ꯀꯨꯏꯕꯨꯗꯤ ꯀꯨꯏꯔꯔꯣꯏ
ꯎꯝ
ꯎꯝ ꯑꯗꯣ ꯅꯪꯒꯤ ꯍꯥꯏꯇꯥꯔꯦ ꯑꯩꯈꯣꯏ ꯃꯔꯨꯞꯀꯤ ꯃꯥꯏ ꯁꯨꯝ ꯀꯔꯤ ꯀꯔꯤꯁꯥꯡ ꯍꯥꯏꯇꯥꯔꯦ ꯎꯝ ꯉꯔꯥꯡ ꯍꯪꯕꯤꯔꯕ
ꯑꯣ ꯏꯟꯁꯥꯡ ꯑꯍꯥꯎꯕꯒꯤꯗꯨꯔꯥ
ꯑꯥ
ꯎꯝ ꯍꯥꯏꯈ꯭ꯔꯦ
ꯃꯆꯨꯒꯨꯝꯕꯗꯤ ꯀꯔꯝꯕ ꯃꯆꯨꯅꯣ ꯈ꯭ꯋꯥꯏ ꯄꯥꯝꯒꯦ
ꯃꯆꯨꯁꯦ ꯑꯩꯗꯤ ꯑꯃꯝꯕ ꯑꯣꯏꯅ ꯄꯥꯝꯃꯦ ꯍꯥꯏꯕꯗꯤ
ꯑ
ꯒ꯭ꯔꯦꯁꯦ ꯀꯩ ꯍꯥꯏꯒꯦ ꯅꯣꯏꯂꯣꯟꯣꯟꯗ ꯒ꯭ꯔꯦꯁꯦ
ꯎꯠ ꯃꯆꯨ
ꯎꯠ ꯃꯆꯨ ꯍꯥꯏꯗꯣꯏꯔ ꯒ꯭ꯔꯦꯒꯨꯝꯕ ꯕ꯭ꯔꯥꯎꯟꯒꯨꯝꯕ
ꯑ
ꯑꯗꯣꯝꯗ ꯕ꯭ꯂꯦꯛ ꯃꯛꯇꯤ ꯅꯠꯇꯕꯀꯣ ꯒ꯭ꯔꯦ ꯕ꯭ꯔꯥꯎꯟ ꯑꯗꯨꯒ ꯃꯤꯠ ꯅꯥꯏꯠ ꯕ꯭ꯂꯨꯒꯨꯝꯕ ꯅꯦꯕꯤ ꯕ꯭ꯂꯨꯒꯨꯝꯕꯀꯣ ꯈꯔ ꯃꯝꯕ ꯃꯆꯨꯁꯦ ꯁꯣꯝꯗꯤ
ꯑꯩꯒꯤꯗꯤ ꯑꯉꯥꯡ ꯃꯆꯨ ꯑꯔꯥꯡꯕꯁꯨ ꯄꯥꯝꯃꯦ ꯑꯗꯨ ꯑꯗꯨꯒ ꯑꯉꯧꯕꯒ ꯑꯉꯥꯡꯕꯒ ꯄꯥꯝꯃꯦ ꯑꯃꯨꯕꯁꯤ ꯄꯥꯝꯗꯤ ꯄꯥꯝꯃꯦꯕꯀꯣ ꯑꯗꯣ ꯉꯁꯥꯏꯒꯤ ꯑꯩꯈꯣꯏꯒꯤꯅ ꯑꯃꯨꯛ ꯑꯃꯨꯕꯁꯦ ꯌꯥꯝ ꯄꯥꯝꯕꯁꯨ ꯑꯣꯏꯕꯅꯤꯅ ꯐꯠꯇꯦ ꯈꯣꯠꯇꯦ ꯍꯥꯏꯗꯤ ꯀꯩꯅꯣꯗꯣ ꯏꯅꯔꯖꯤꯗꯣ ꯏꯅꯔꯖꯤ ꯍꯥꯏꯒꯗ꯭ꯔꯥ ꯍꯥꯏꯗꯤ ꯑꯩꯒꯤ ꯀꯃꯥꯏꯅ ꯍꯥꯏꯒꯅꯤ ꯑꯗꯨ ꯌꯥꯝ ꯀꯩꯅꯣ ꯇꯧꯋꯦ ꯍꯥꯏꯗꯤ ꯐꯠꯇꯕꯗ ꯍꯥꯏꯇꯥꯔꯦ ꯌꯥꯝ ꯆꯤꯡꯁꯤꯜꯂꯦ ꯍꯥꯏꯕ ꯑꯐꯕ ꯆꯤꯡꯁꯤꯟꯕ ꯅꯠꯇꯦ ꯑꯩꯩꯗꯤ ꯌꯥꯝ ꯋꯥꯡꯅ ꯂꯩꯈ꯭ꯔꯗꯤ ꯐꯩ ꯅꯠꯇ ꯇꯥꯔꯗꯤ ꯑꯩꯒꯤ ꯀꯩꯅꯣꯗꯣ ꯐꯠꯇꯕꯗꯤ ꯌꯥꯝ ꯆꯤꯡꯁꯤꯂꯦ ꯑꯗ ꯑꯉꯥꯡꯕꯒꯨꯝꯕ ꯍꯩ ꯑꯉꯧꯕꯒꯨꯝꯕ ꯑꯗꯨꯃꯥꯏꯅ ꯁꯦꯠꯂꯦ ꯁꯦꯠꯇꯕꯗꯤ ꯅꯠꯇꯦ ꯑꯃꯨꯗꯤ ꯁꯦꯠꯂꯤ ꯑꯗꯣ ꯄꯝꯖꯕ ꯍꯥꯏꯕꯗꯨꯅꯤ
ꯎꯝ ꯑꯉꯥꯡꯕ ꯄꯥꯝꯃꯦ ꯍꯥꯏꯕꯅꯤꯅ ꯃꯤ ꯉꯧꯔꯝꯗꯧ ꯃꯥꯜꯂꯦ ꯑꯩꯅ ꯈꯟꯕꯗ ꯅꯪ
ꯀꯥꯏꯗꯩꯅꯣꯗ ꯃꯨꯁꯨꯛ ꯃꯨꯒ꯭ꯔꯖꯥꯠꯅꯤ ꯀꯥꯂꯥ ꯖꯥꯗꯨ ꯍꯥꯏꯗꯣ ꯃꯁꯤꯟ ꯃꯨꯔ ꯑꯗꯣ ꯃꯨꯔꯁꯨ ꯄꯥꯝꯖꯕꯗꯣ ꯁꯦꯁ ꯑꯃꯝꯕꯗ ꯆꯠꯂꯗꯤ ꯅꯨꯡꯗꯥꯡ ꯇꯥꯔꯗꯤ ꯎꯕꯖꯥꯠ ꯅꯠꯇꯦꯗ ꯌꯥ ꯈꯤꯒꯠꯇ꯭ꯔꯗꯤ
ꯑꯍꯥ ꯍꯥ
ꯑꯗꯨꯅ ꯑꯗꯨꯅ ꯑꯉꯥꯡꯕ ꯂꯤꯠꯂꯗꯤ ꯍꯌꯦꯡ ꯃꯤꯅ ꯑꯁ ꯃꯤ ꯑꯃ ꯂꯩꯌꯦꯗꯤ ꯈꯪꯒꯦꯗꯅ ꯑꯃꯨꯛ ꯑꯃꯝꯕꯗ ꯆꯪꯉꯛꯀꯥꯟꯗ
ꯑ ꯌꯥꯏ ꯑꯗꯨꯁꯨ
ꯎꯝ ꯀꯔꯤ ꯊꯥꯗꯕ ꯄꯣꯛꯄꯅꯣ ꯁꯤ ꯀꯩꯅꯣꯗꯤ ꯑꯩꯈꯣꯏ ꯃꯔꯨꯞꯇꯤ
ꯑꯩꯁꯦ ꯃꯦꯗ ꯑꯣꯏꯗꯣꯏꯅꯦ ꯃꯦꯗ
ꯑꯣ ꯀꯩꯅꯣꯗꯤ ꯅꯨꯃꯤꯠꯇꯤ ꯑꯩꯒꯤꯅ ꯀꯩꯅꯣꯗ ꯍꯟꯗꯛꯀꯤ ꯍꯧꯖꯤꯛ ꯍꯧꯖꯤꯛꯀꯤ ꯊꯥꯁꯤꯗ
ꯑꯣ ꯍꯧꯖꯤꯛ ꯂꯣꯏꯔꯕꯣ ꯅꯠꯇ꯭ꯔꯒ ꯇꯧꯅꯤꯡꯉꯥꯏ ꯉꯥꯏꯔꯤꯔꯣ ꯕꯥꯔꯗꯦꯁꯦ ꯑꯣ
ꯇꯣꯏꯟꯇꯤ ꯀꯩꯅꯣꯗꯣ ꯀꯨꯟꯒ ꯃꯔꯤꯗꯣ
ꯇ꯭ꯋꯦꯟꯇꯤ ꯐꯣꯔ ꯑꯗꯨꯗꯤ ꯅꯛꯏꯅꯦ ꯃꯊꯪ ꯍꯞꯇꯥ ꯑꯣꯏꯗꯣꯏ ꯅꯠꯇ꯭ꯔꯥ ꯑꯗꯨ ꯑꯣꯏꯔꯗꯤ
ꯃꯊꯪ ꯃꯊꯪ ꯍꯞꯇꯥ ꯍꯣꯏ ꯍꯞꯇꯥ ꯑꯣꯏꯗꯣꯏꯅꯤ ꯆꯞ ꯆꯥꯅ ꯎꯝ ꯅꯨꯃꯤꯠꯇꯤ ꯀꯔꯤ ꯅꯨꯃꯤꯠꯇ ꯄꯣꯛꯄꯅꯣ ꯅꯣꯡꯃꯥꯏꯖꯤꯡ ꯅꯤꯊ ꯀꯥꯒꯗꯕ ꯄꯣꯛꯑ ꯀꯝꯕꯗ
ꯑꯩꯁꯦ ꯀꯔꯤꯔꯥ ꯑꯩꯗꯤ ꯈꯪꯗꯦ ꯑꯗꯨꯗꯤ
ꯎꯝ
ꯑꯗꯨꯒꯨꯝꯕꯗꯨꯗꯤ ꯑꯩꯗꯤ ꯈꯪꯗꯦꯌꯦ
ꯁꯟꯗꯦ ꯃꯟꯗꯦ ꯀꯔꯝꯕ
ꯑꯥ ꯑꯗꯨꯗ ꯑꯗꯨꯝꯕꯗꯨꯗꯤ ꯑꯩꯗꯤ ꯍꯪꯗꯦꯗ ꯏꯃꯥꯗ ꯑꯗꯨꯝꯕꯁꯨ ꯍꯥꯏ ꯑꯗꯨꯝꯕꯗꯤ ꯀꯌꯥ ꯈꯟꯗꯦꯗ ꯑꯩꯈꯣꯏꯗꯤ ꯑꯗꯨꯝꯕꯗꯨꯗꯤ
ꯑꯣ ꯅꯣꯏ ꯇꯥꯡ ꯇꯥꯡ ꯀꯌꯥꯗ ꯄꯣꯛꯄꯣ
ꯑꯣ ꯇꯥ ꯑꯩꯈꯣꯏꯁꯦ ꯑꯩꯅ ꯇꯥꯡ ꯑꯅꯤꯗ
ꯀꯩꯅꯣꯗꯤ ꯑ ꯀꯩꯅꯣꯒꯤ ꯍꯣꯏ ꯃꯔꯨ ꯑꯣꯏꯗꯤ ꯀꯩꯅꯣ ꯑꯩꯈꯣꯏꯗ ꯀꯨꯊꯤꯕꯒꯥꯏꯗꯨꯣ ꯈꯪꯕ꯭ꯔꯥ
ꯑꯩꯈꯣꯏꯗꯤ ꯑꯗꯨꯒꯨꯝꯕꯗ ꯇꯧꯗꯕ ꯃꯥꯜꯂꯦꯗ ꯑꯩꯈꯣꯏꯗꯤ ꯕꯥꯔꯠ ꯁꯥꯔꯇꯤꯐꯤꯀꯦꯠ ꯑꯗꯨꯝ
ꯑꯗꯨ ꯃ ꯀꯜ ꯑꯩꯈꯣꯏꯒꯤꯅ ꯑꯃꯨꯛ ꯐꯖꯅ ꯌꯦꯡꯉꯦꯕ ꯉꯁꯤ ꯑꯩꯈꯣꯏꯒꯤ ꯀꯩ ꯍꯥꯏꯅꯤ ꯄꯣꯛꯄꯒꯤ ꯅꯨꯃꯤꯠ ꯊꯥ ꯌꯦꯡꯕ ꯒꯥꯥꯏꯗ ꯌꯦꯡꯉꯦꯕ ꯑꯗꯨꯅ ꯀꯃꯥꯏꯅ ꯇꯧꯒꯦ ꯍꯥꯏ ꯀꯥꯟꯗ ꯑꯩꯈꯣꯏꯅ ꯑꯩꯈꯣꯏꯒꯤ ꯂꯨꯍꯣꯡꯕꯗꯨꯅ ꯑꯃꯨꯛ ꯉꯁꯥꯏꯒꯤ ꯅꯨꯄꯤ ꯑꯃꯒ ꯅꯨꯄꯥ ꯑꯃ ꯃꯥꯁꯦꯈꯣꯏ ꯍꯣꯡꯗꯣꯏꯈ꯭ꯔꯁꯦꯕ ꯍꯣꯡꯗꯣꯏꯦ ꯍꯥꯏꯇꯥꯔꯗꯤ ꯃꯥꯒꯤ ꯀꯣꯊꯤꯗꯨ ꯄꯨꯊꯣꯛꯑꯅꯦꯕ ꯀꯣꯊꯤꯗꯨ ꯄꯨꯊꯣꯛꯑꯒ ꯃꯥꯒꯤ ꯄꯛꯅꯕ ꯄꯛꯅꯗꯕ ꯍꯥꯏꯇꯥꯔꯦ ꯅꯨꯄꯤꯗꯨꯒ ꯅꯨꯄꯥꯗꯨꯒ ꯄꯛꯅꯕ ꯄꯥꯛꯅꯗꯕ ꯑꯗꯨꯃꯥꯏꯅ ꯌꯦꯡꯉꯅꯤ ꯌꯦꯡꯕꯤꯔꯅꯤ ꯍꯧꯖꯤꯛꯀꯤ ꯀꯣꯊꯤꯗꯨꯗ ꯌꯦꯡꯉ ꯃꯇꯨꯡꯗ ꯉ ꯉꯁꯥꯏꯒꯤ ꯑꯦ ꯆꯥꯅꯩ ꯆꯥꯅꯗꯦ ꯉꯁꯥꯏꯒꯤ ꯑ ꯐꯠꯇꯕ ꯂꯥꯛꯀꯗꯕ ꯑꯣꯏꯇꯥꯔꯗꯤ ꯉꯁꯥꯏꯒꯤ ꯃꯣꯏꯒꯤ ꯑꯥ ꯀꯩ ꯍꯥꯏꯅꯤ ꯃꯅꯤꯄꯨꯔꯗ ꯀꯃꯥꯏ ꯍꯥꯏꯅꯤ ꯄꯇꯤꯀꯥ ꯇ ꯐꯣꯛꯄ ꯀꯥꯏꯗꯗꯕꯀꯣ
ꯑꯣ
ꯑꯗꯨꯃꯥꯏꯅ ꯇꯧꯊꯣꯛꯄꯤꯔꯅꯤ ꯑꯗꯨ ꯑꯗꯨꯃꯥꯏꯅ ꯍꯣꯡꯉꯤ ꯅꯣꯏꯒꯤꯗ ꯑꯃꯨꯛ ꯑꯗꯨꯝ ꯑꯗꯨꯝꯕꯒꯤꯗꯤ ꯂꯩꯇꯦ
ꯑꯩꯈꯣꯏꯗꯤ ꯑꯗꯨꯝꯕ ꯀꯦꯝ ꯂꯩꯇꯦꯗ ꯑꯗꯨꯝ ꯈꯪꯗꯦꯀꯣ ꯑꯩꯣꯏ ꯍꯥꯏꯗꯤ ꯈꯪꯗꯦꯀꯣ ꯍꯥꯏꯕꯗꯤ ꯑꯩꯈꯣꯏ ꯑꯗꯨꯝ ꯑꯗꯨꯝꯕꯗꯨꯗꯤ ꯂ ꯑꯣꯏꯔꯁꯨ ꯃꯤ ꯇꯧꯅꯕ꯭ꯔꯥꯗꯤ ꯈꯪꯗꯦ ꯑꯗꯣ ꯑꯩꯅ ꯈꯪꯂꯛꯄꯗꯗꯤ ꯑꯗꯨꯝ ꯑꯍꯟꯁꯤꯡ ꯄꯨꯜꯂꯒ ꯅꯨꯃꯤꯠ ꯑꯗꯨꯝ ꯅꯨꯃꯤꯠ ꯊꯥ ꯂꯦꯞꯅꯔꯒ ꯑ ꯑꯗꯨꯝ ꯑꯗꯨ ꯀꯩꯅꯣꯝ ꯈꯪꯉꯦꯗ ꯑꯗꯨꯒꯨꯝꯕ ꯀꯨꯊꯤ ꯄꯥꯕ ꯈꯣꯠꯄ ꯑꯗꯨꯗꯤ ꯈꯪꯗ꯭ꯔꯥ ꯑꯗꯨꯒꯤꯗꯨꯗꯤ ꯑꯗꯣ ꯅꯣꯏꯒꯤꯁꯦ ꯑꯥ ꯁꯝꯅ ꯍꯥꯏꯔꯕꯗ ꯅꯣꯏꯒꯤꯁꯦ ꯑꯗꯨꯝ ꯅꯨꯄꯤ ꯅꯨꯄꯥ ꯅꯨꯡꯁꯤꯅꯔꯦ ꯍꯥꯏꯔꯁꯦꯕꯀꯣ ꯅꯨꯡꯁꯤꯅꯔꯒ ꯍꯧꯖꯤꯛ ꯅꯪꯅ ꯍꯥꯏꯕꯗꯣ ꯀꯣꯊꯤꯗꯣ ꯆꯨꯅꯗ꯭ꯔꯦ ꯍꯥꯏꯔꯁꯦꯕꯀꯣ ꯀꯣꯊꯤꯗꯨ ꯆꯨꯅꯗ꯭ꯔꯗꯤ ꯀꯔꯤ ꯍꯥꯏꯕꯅ ꯍꯧꯖꯤꯛ ꯇꯧꯋꯦ ꯍꯥꯏꯕꯗꯣ
ꯑꯃꯨꯛ ꯄ꯭ꯔꯇꯤꯀꯥꯔꯒꯨꯝꯕ ꯇꯧꯊꯣꯛꯄ ꯍꯥꯏꯇꯥꯔꯦ
ꯑꯗꯨꯝ ꯇꯧꯔꯗꯤ ꯑꯗꯨꯝ ꯌꯥꯔꯕ꯭ꯔꯥ ꯍꯥꯏ
ꯍꯣꯏ ꯑꯗꯨꯃꯥꯏꯅ ꯌꯥꯕꯁꯨ ꯌꯥꯏ ꯌꯥꯗꯕꯁꯨ ꯌꯥꯏ ꯑꯗꯣ ꯌꯥꯔꯤꯃꯈꯩ ꯑꯌꯥꯝꯕ ꯃꯣꯏꯗꯤ ꯂꯧꯁꯤꯗ ꯂꯥꯛꯄꯅꯤꯅ ꯑꯗꯨꯝ ꯌꯥꯍꯜꯂꯦꯕꯀꯣ ꯐꯠꯇꯕ ꯂꯥꯛꯀꯗꯕꯗꯣ ꯍꯥꯏꯗꯤ ꯍꯥꯟꯅ
ꯎꯝ
ꯀꯩꯅꯣꯗ ꯊꯩꯗꯣꯛꯄ ꯍꯥꯏꯇꯥꯔꯦ ꯊꯕꯛ ꯑꯃꯗ ꯑꯣꯏꯕ ꯌꯥꯏ ꯅꯠꯇ꯭ꯔꯒꯅ ꯑꯇꯣꯞꯄ ꯁꯥ ꯉꯥꯒꯨꯝꯕꯗ ꯑꯣꯏꯕ ꯌꯥꯏ ꯊꯩꯗꯣꯛꯄꯤꯕ ꯍꯥꯏꯇꯥꯔꯦ ꯁꯔꯦꯟ ꯆꯟꯕꯒꯥꯏ ꯍꯥꯏꯕꯗꯣ ꯑꯗꯨꯃꯥꯏꯅ ꯊꯩꯗꯣꯛꯄ ꯍꯥꯏꯇꯥꯔꯦ ꯊꯦꯗꯣꯛꯑ ꯊꯝꯕ ꯑꯗꯨꯃꯥꯏꯅ ꯇꯧꯋꯦ ꯈꯨꯗꯣꯡꯊꯤꯕ ꯂꯥꯛꯀꯗꯕꯗꯨꯗꯒꯤ ꯍꯥꯏꯇꯥꯔꯦ ꯁꯨꯝ ꯊꯩꯗꯣꯛꯑ ꯊꯪꯉꯤꯕ ꯍꯥꯏꯇꯥꯔꯦ ꯃꯣꯏꯗ ꯂꯥꯛꯀꯗꯕꯗꯨꯣ
ꯑꯣ ꯑꯣ ꯑꯣ ꯃꯤ ꯃꯤꯒꯤ ꯊꯥꯖꯕ ꯍꯥꯏꯕꯁꯦ ꯍꯥꯏꯗꯤ
ꯃꯥꯅꯤ ꯃꯥꯅꯤ ꯃꯤ ꯃꯤ ꯍꯥꯏꯗꯤ ꯅꯣꯏꯒꯤ ꯅꯣꯏꯒꯤ ꯑꯗꯨꯝꯕ ꯂꯨꯍꯣꯡꯕ ꯑꯃꯗꯤ ꯆꯠꯈ꯭ꯔꯦꯕ ꯅꯍꯥꯟꯋꯥꯏ ꯑꯉꯥꯡ ꯑꯣꯏꯔꯤꯀꯥꯟꯗ
ꯑꯣ
ꯎꯝ ꯂꯝꯗꯣ ꯑꯁꯥꯏꯌꯦ ꯁꯣꯏꯕꯨꯝꯗꯤ ꯌꯥꯝ ꯄꯨꯊꯣꯛꯄ ꯂꯝ ꯑꯣꯏꯕꯅꯤ ꯁꯣꯝ ꯃꯅꯨꯡꯗꯤ ꯆꯪꯉꯅꯤ
ꯀꯔꯝꯕ ꯑꯣꯏꯖꯥꯅꯣ
ꯑꯗꯨꯗ ꯆꯠꯂꯦ ꯑꯗꯨꯗ ꯃꯣꯏꯒꯤ ꯑꯝ ꯅꯨꯡꯉꯥꯏ ꯑꯩꯈꯣꯏꯒꯤꯗꯤ ꯌꯥꯝ ꯀꯦ ꯀꯩꯅꯣ ꯇꯧꯋꯤꯗ ꯅꯣꯏꯒꯤꯗꯤ ꯌꯥꯝ ꯅꯨꯡꯉꯥꯏꯅ ꯍꯣꯡꯉꯦ ꯅꯣꯏꯒꯤꯗꯤ ꯖꯟ ꯖꯥꯟ ꯌꯥꯝ ꯑꯣꯏꯗꯦꯕꯀꯣ ꯑꯩꯈꯣꯏꯒꯤꯗꯤ ꯖꯟ ꯖꯥꯟ ꯌꯥꯝ ꯑꯣꯏꯌꯦꯕ ꯑꯗꯨ ꯑꯗꯥ ꯍꯥꯏ ꯅꯣꯏꯒꯤꯗꯤ ꯌꯥꯝ ꯀꯣꯝꯃꯦ
ꯎꯝ
ꯑꯗꯨꯃꯥꯏꯅ ꯑꯗꯨꯗꯤ ꯍꯥꯏꯗꯤ ꯃꯌꯥꯝꯗꯨ ꯄꯨꯂꯞ ꯄꯨꯜꯂꯅꯤ ꯂꯝꯄꯥꯛꯇ ꯃꯌꯥꯝ ꯀꯩꯅꯣꯝ__ ꯀꯩꯅꯣꯝ ꯆꯥꯃꯤꯟꯅꯕ ꯈꯣꯠꯅꯕ ꯇꯧꯔꯅꯤ ꯌꯥꯝ ꯀꯨꯡꯅ ꯇꯧꯋꯦꯕ ꯅꯣꯏꯒꯤꯅ ꯑꯃꯨꯛ ꯑꯩꯈꯣꯏꯅ ꯑꯃꯨꯛ ꯈꯤꯇꯪ ꯖꯟ ꯖꯥꯟ ꯑꯗꯨꯒꯤ ꯑꯗꯥꯒꯤ ꯀꯩꯅꯣ ꯀꯧꯋꯦ ꯍꯥꯏꯇꯥꯔꯦ
ꯅꯣꯏꯒꯤꯁꯦ ꯄꯩꯁꯥꯁꯨ ꯌꯥꯝ ꯆꯪꯉꯦ ꯍꯥꯏꯑꯀꯣ ꯍꯥꯏꯕꯗꯤ ꯑꯗꯨꯝ ꯌꯥꯝꯗ꯭ꯔꯕꯗ ꯀꯌꯥ ꯑꯣꯏꯗꯣꯏꯅꯣ ꯄꯩꯁꯥꯁꯦ
ꯑꯦ ꯀꯩꯅꯣ ꯍꯧꯖꯤꯛꯀꯤ ꯃꯐꯝ ꯁꯦꯝꯕꯗꯣ ꯍꯧꯖꯤꯛꯇꯤ ꯑ ꯐꯖꯍꯟꯕ ꯈꯣꯠꯆꯤꯟꯕ ꯁꯦꯝꯕꯗꯨꯗꯗ ꯂꯨꯄꯥ ꯂꯥꯛ ꯑꯃ ꯇꯥꯕꯗꯩ ꯐꯤ ꯈꯟꯕꯗꯣ ꯀꯩꯅꯣ ꯀꯩꯀꯩ ꯌꯥꯎ__ ꯀꯥꯞꯄꯗꯣ ꯑꯗꯨꯒꯤꯥ ꯂꯥꯛ ꯑꯃ ꯇꯥꯕ ꯌꯥꯏ ꯑꯅꯤ ꯇꯥꯕ ꯌꯥꯏ ꯂꯤꯁꯤꯡ ꯌꯥꯡꯈꯩ ꯑꯗꯨꯃꯥꯏꯅ ꯇꯥꯕ ꯌꯥꯏ ꯑꯗꯩꯗꯤ ꯅꯨꯄꯤꯗꯨꯅ ꯁꯦꯠꯂꯤꯕ ꯃꯥꯒꯤ ꯀꯩꯅꯣꯗꯣ ꯄꯣꯠꯂꯣꯏꯗꯣ
ꯎꯝ
ꯂꯨꯄꯥ ꯂꯤꯁꯤꯡ ꯀꯨꯟꯗꯒꯤ ꯍꯧꯋꯦꯕ ꯃꯥꯅ ꯑꯗꯩ ꯃꯃꯥꯏ ꯃꯃꯤꯠ ꯇꯩꯕ ꯈꯣꯠꯄ ꯇꯧꯕꯗꯨꯁꯨ ꯑꯗꯨꯒ ꯄꯨꯜꯂꯒ ꯍꯥꯏꯇꯥꯔꯦ ꯂꯨꯄꯥ ꯂꯤꯁꯤꯡ ꯀꯨꯟ ꯀꯨꯟꯊ꯭ꯔꯥ ꯑꯗꯨꯃꯥꯏꯅ ꯂꯩꯌꯦꯕꯀꯣ ꯑꯗꯨꯗꯒꯤ ꯍꯧꯋꯦ ꯑꯌꯥꯝꯕꯅ ꯍꯥꯏꯇꯥꯔꯦ
ꯑꯗꯣ ꯕꯤꯁꯥ ꯆꯪꯗꯕꯤ ꯍꯣꯡꯕꯗꯤ ꯌꯥꯗꯕ꯭ꯔꯥ ꯅꯣꯏꯒꯤ ꯆꯠꯅꯕꯤꯗ
ꯌꯥꯗꯕ ꯍꯥꯏꯁꯦ ꯑꯗꯨꯝ ꯆꯪꯉꯕꯅꯤꯗ ꯍꯥꯏꯗꯤ ꯃꯤ ꯃꯥꯒꯤ ꯄꯨꯟꯁꯤꯗ ꯑꯃꯨꯛꯈꯛ ꯍꯣꯡꯕ ꯑꯣꯏꯕꯅꯤꯅꯅꯦꯀꯣ ꯃꯤꯁꯤꯡꯖꯦ ꯑꯗꯨꯝ ꯐꯖꯅ ꯍꯥꯏꯗꯤ ꯀꯩꯅꯣ ꯂꯩꯩꯍꯧꯅꯕ ꯍꯥꯏꯇꯥꯔꯦ ꯀꯃꯥꯏ ꯍꯥꯏꯅꯤ ꯃꯅꯤꯄꯨꯔꯤꯗ ꯅꯤꯡꯁꯤꯡ ꯈꯨꯗꯝ ꯂꯩꯍꯧꯅꯕ ꯍꯥꯏꯇꯥꯔꯦ ꯐꯖꯅ ꯑꯗꯨꯝ ꯍꯣꯡꯅꯤꯡꯕꯅꯦꯕ ꯌꯥꯕꯨꯗꯤ ꯌꯥꯕꯖꯥꯠꯅꯤ ꯑꯩꯈꯣꯏꯒꯤ ꯁꯝꯖꯂꯒ ꯍꯥꯏꯇꯥꯔꯦ ꯇꯧꯅꯤ ꯑꯗꯨꯗꯤ ꯑꯗꯣ ꯁꯨꯃꯥꯏꯅ ꯇꯧꯋꯦ ꯁꯤꯁꯇꯔ ꯃꯇꯝꯁꯨ ꯇꯥꯔꯦꯕꯀꯣ ꯑꯗꯣ ꯁꯤꯁꯇꯔꯅ ꯑꯃꯨꯛ ꯑꯩꯉꯣꯟꯗ ꯀ ꯀꯩꯅꯣ ꯇꯧꯔꯛꯀꯦꯔꯥ
ꯍꯣꯏ ꯍꯣꯏ ꯀꯥꯏꯗꯦ ꯀꯥꯏ ꯇꯧꯔꯒꯦ
ꯇꯧꯕꯤꯔꯛꯑꯣ ꯑꯗꯨꯗꯤ
ꯍꯣ ꯍꯣꯏ ꯍꯣꯏ ꯎꯝ
ꯑ ꯑꯩ ꯀꯩꯅꯣꯅꯦ ꯁꯤꯗ ꯑꯁꯤꯅ ꯀꯩꯅꯣꯁꯤꯗ ꯑꯗꯨꯝ ꯇꯧꯕꯤꯔꯛꯑꯣ
ꯍꯣꯏ ꯍꯣꯏ ꯐꯔꯦ ꯐꯔꯦ ꯑꯗꯨꯗꯤ ꯍꯣꯏ ꯎꯝ